ꯍꯜꯂꯣ
ꯑ ꯍꯜꯂꯣ ꯇꯥꯕ꯭ꯔꯥ
ꯎꯝ ꯇꯥꯏꯌꯦ
ꯑꯥꯎ ꯀꯩ ꯇꯧꯕ꯭ꯔꯣ
ꯍꯟꯖꯥꯡ ꯊꯣꯡꯒꯦ ꯇꯧꯔꯤꯌꯦ
ꯍ ꯉꯁꯤ ꯃꯣꯏ ꯀꯩꯅꯣꯃ ꯇꯧꯕꯒꯤꯀꯣ ꯅꯦꯠ ꯈꯔ ꯅꯨꯡꯉꯥꯏꯕꯒꯨꯝ ꯇꯧꯕ ꯍꯧꯖꯤꯛꯇꯤ ꯑꯩꯈꯣꯏꯗ ꯍꯧꯖꯤꯛ
ꯑꯥ
ꯑꯩꯈꯣꯏꯗꯤ ꯆꯥꯛ ꯌꯦꯟꯁꯥꯡ ꯊꯣꯡꯗ꯭ꯔꯤ ꯉꯁꯤꯗꯤ
ꯑꯩꯁꯨ ꯊꯣꯡꯗ꯭ꯔꯤ ꯏꯥꯛꯄꯨꯗꯤ ꯔꯥꯏꯁ ꯀꯨꯀꯔꯗ ꯊꯣꯡꯉꯦꯗ ꯃꯥꯏꯔꯦꯟ ꯊꯣꯡꯒꯦ
ꯍꯥꯎꯒꯅꯤ
ꯑꯦ
ꯁꯤ ꯌꯥꯝ ꯍꯥꯎꯒꯅꯤꯌꯦ ꯑꯦꯍ ꯇ ꯑꯁꯃ ꯁꯤꯗꯨꯀ ꯑꯩꯗ ꯇꯨꯝꯕꯅꯦꯕꯅꯗꯤ ꯆꯨꯞꯞꯄ ꯇꯨꯝꯔꯒ ꯍꯦꯛ ꯈꯥꯎꯒꯠꯂꯒ ꯁꯥꯎꯅꯤꯡꯕ ꯋꯥꯅꯤꯗ
ꯀꯔꯤ ꯍꯥꯎꯅꯤꯡꯉꯣꯅꯤꯗ ꯍꯦꯛ ꯍꯧꯥꯎꯒꯠꯄ ꯁꯥꯔꯒ ꯅꯣ
ꯉꯁꯥꯏꯗꯒꯤ ꯃꯄꯥꯟꯗ ꯈꯜꯂꯒꯦ ꯉꯁꯤꯗꯤ ꯑꯩꯈꯣꯏ ꯏꯁꯤꯡ ꯂꯥꯛꯄꯅꯦꯕ ꯏꯁꯤꯡ ꯌꯥꯔꯒ ꯂꯩꯕ ꯉꯁꯥꯏꯗꯒꯤ ꯑꯩꯈꯣꯏꯗꯣ ꯑꯥ ꯅꯣꯏ ꯆꯥꯔꯆ ꯂꯩꯕ ꯅꯠꯇ꯭ꯔꯣ ꯉꯁꯤ
ꯎꯝ ꯂꯩꯕꯅꯦ
ꯅꯪ ꯆꯜꯂꯦꯔꯣ
ꯅꯪꯔꯤ ꯆꯠꯅꯤ ꯅꯪꯔꯤ ꯆ
ꯑꯦ ꯅꯪꯔꯣꯏꯗꯕ ꯃꯥꯟ ꯀꯩ ꯅꯪꯁꯤꯁ ꯑꯦ ꯆꯥ ꯊꯣꯔꯀ ꯂꯩ ꯈꯅ ꯏꯃꯅꯦ ꯎꯝ ꯏꯃꯥꯟꯅꯕꯤ ꯑꯃꯗꯣ ꯉꯁꯥꯏ ꯐꯨꯟ ꯉꯥꯡꯅꯔꯝꯃꯦꯕ ꯗꯨꯀꯥꯟꯗ ꯑꯣ ꯆꯥꯔꯖ ꯂꯥꯛꯑꯦ ꯍꯥꯏꯕ ꯑꯩꯗꯤ ꯑꯁ ꯑꯁꯤꯗ ꯂꯩꯕ ꯑꯩꯈꯣꯏꯗꯤ ꯁꯟꯗꯦꯁꯨ ꯐꯖꯅ ꯆꯠꯇꯦ ꯁꯟꯗꯦꯗꯀꯣ ꯏꯕꯥꯅꯤꯁꯤꯒ ꯆꯔꯆ ꯂꯩꯕ ꯀꯥꯏꯌꯦꯕ ꯅꯍꯥꯟ ꯀꯣ ꯏꯆꯦꯒꯤ ꯏꯕꯥꯅꯤꯗꯣ ꯑꯗꯨꯁꯨꯀꯣ ꯑꯣꯀꯦ ꯆ ꯂꯩꯃ ꯀꯥꯟꯗ ꯒꯨꯗ ꯐ꯭ꯔꯥꯏꯗꯦꯒꯟꯗꯦ ꯆꯠꯂꯒ ꯆꯠ ꯆ ꯆ ꯆ ꯆꯠ ꯆꯠꯇ꯭ꯔ
ꯂꯥꯛꯄꯔꯣꯅ ꯏꯆꯔꯁꯤꯇꯦ
ꯑ ꯌꯥ ꯑꯗꯨꯝ ꯍꯣꯏ ꯈꯔꯕꯨꯗꯤ ꯂꯥꯞꯄꯦ ꯑꯗꯨꯁꯨ ꯑꯗꯨꯝ ꯆꯠꯄ ꯌꯥꯏꯌꯦꯗ ꯑꯗꯨ ꯋꯥꯀ ꯁꯄ ꯆꯠꯄ ꯆꯠꯄ ꯌꯥꯦ ꯑꯗꯨ ꯑꯩꯈꯣꯏ ꯂꯝꯕꯤꯗꯣꯀꯣ ꯃꯣꯏꯒꯤ ꯃꯐꯝꯗꯗꯤ ꯂꯝꯕꯤ ꯌꯥꯝ ꯅꯨꯡꯉꯥꯏꯌꯦꯕ ꯀꯣ ꯂꯝꯕꯤ ꯑꯃ ꯆꯪꯐꯝꯂꯛꯑꯦꯕ ꯑꯗꯨ ꯁꯤꯗꯒꯤ ꯊꯣꯛꯂꯛꯄꯁꯦ ꯂꯝꯕꯤ ꯁ ꯅꯨꯡꯉꯥꯏꯇꯦ ꯑꯗꯨꯒ ꯀꯣ ꯍꯦꯛꯇ ꯁꯦꯇꯔꯗꯦꯒꯨꯝꯕ ꯑꯣꯏꯔꯦꯗꯤ ꯀꯣ ꯅꯣꯡ ꯆꯨꯔꯛꯈ꯭ꯔꯅꯤ ꯑꯗꯨꯝ ꯅꯣꯡ ꯆꯨꯔꯛꯈ꯭ꯔꯅꯤ ꯑꯗꯨꯅ ꯂꯝꯕꯤꯗꯣ ꯄ ꯀꯩꯅꯣꯃ ꯇꯧꯗꯕꯅꯤꯅ ꯑꯗꯨꯝ ꯆꯠꯀꯅꯤꯗꯦ ꯆꯠꯇ꯭ꯔꯕꯒꯨꯝꯕꯅꯤꯗ ꯏꯕꯥꯅꯤ ꯍꯥꯟꯅꯗꯤ ꯌꯥꯝ ꯃꯑꯣꯡ ꯃꯥꯟꯕꯗ ꯁꯥꯔꯦ ꯒꯨꯗ ꯐ꯭ꯔꯥꯏꯗꯦꯒ ꯑꯦꯛꯁꯇꯔꯁꯟꯗꯤ ꯆꯠꯄ ꯁꯥꯕꯅꯦ ꯑꯗꯨꯒ ꯃꯤꯅ ꯆꯥꯛ ꯆꯁꯦ ꯀꯧꯕꯅꯦꯕꯀꯣ ꯀꯩꯅꯅꯣꯒꯦ ꯑꯦꯁꯦꯁ ꯑꯦꯟ ꯗ ꯐꯤꯁ ꯂꯩꯕꯒꯤꯀꯣ ꯃꯤꯅ ꯆꯥꯛ ꯆꯆꯥꯁꯦ ꯍꯩꯕꯅꯦꯕ ꯈꯨꯠ ꯁꯨꯛꯌꯥ ꯌꯥꯗꯕꯅꯦꯕ ꯄꯥꯜ ꯈꯔ ꯂꯤꯕꯒꯨꯝꯕ ꯃꯤꯅ ꯃꯣꯏ ꯁꯔꯐ ꯇꯧꯅꯤꯡꯉꯥꯏꯒꯤꯀꯣ ꯃꯤ ꯑꯗꯨꯝ ꯐꯥꯕꯅꯤ ꯐꯥꯕ ꯍꯥꯏꯕꯗꯤ ꯆꯠꯀꯅꯨ ꯆꯥꯃꯤꯟꯅ ꯁꯤꯒꯨꯝꯕ ꯑꯍꯟꯒꯨꯝꯕꯗꯨꯁꯨ ꯑꯗꯨꯝ ꯍꯥꯏꯕꯅꯦꯕ ꯃꯈꯣꯡ ꯍꯥꯏꯕꯅꯦꯕꯁ ꯑ ꯆꯠꯦ ꯆ ꯆꯠꯁꯦ ꯆꯠꯁꯦ ꯑꯩ ꯆꯥꯔꯣꯏ ꯆꯥꯔꯣꯏ ꯁꯨꯝ ꯆꯥꯥꯕ ꯉꯝꯂ꯭ꯔꯦ ꯑꯩꯒꯤ ꯃꯤ ꯃꯃꯥꯡꯗ ꯍꯥꯏꯔꯒꯅ ꯐꯨꯅ ꯍꯟꯕꯅꯦꯕ ꯃꯤꯅ ꯆꯥꯁꯦ ꯆꯥꯁꯦ ꯀꯧꯔꯝꯕꯂ ꯑꯗꯨꯗꯒꯤ ꯆꯥꯗꯕꯤꯗ ꯑꯗꯨ ꯍꯟꯈ꯭ꯔꯦ ꯏꯕꯥꯅꯤꯗꯤ
ꯎ
ꯎꯝ ꯑꯗꯨꯒꯗꯤ ꯁꯨꯝ ꯆꯠꯇ꯭ꯔꯦ ꯑꯗꯨꯗꯒꯤꯗꯤ ꯆꯥꯁꯨ
ꯑꯗꯨꯅ ꯑꯥꯄꯒꯤꯈ ꯂꯥꯟꯅꯤꯡꯉꯥꯏꯁꯦ ꯈꯔ ꯏꯀꯥꯏꯌꯦꯕ
ꯍ
ꯑꯗꯨꯝ ꯃꯣꯏꯗꯣ ꯀꯩꯅꯣꯒꯨꯝꯕꯗꯤ ꯌꯥꯝ ꯂꯩꯕ ꯅꯠꯇꯦꯗ ꯃꯤ ꯃꯤ ꯂꯣꯏꯅ ꯑꯣꯏꯗꯦꯕ ꯃꯣꯏꯗꯤ ꯑꯇꯩꯇꯩ ꯃꯥꯟꯅꯗꯕꯅꯤꯅꯀꯣ ꯑꯗꯨꯕꯨꯗꯤ
ꯑꯣ ꯉꯁꯥꯏ ꯉꯥꯏꯍꯥꯛꯇꯪꯗꯣꯅꯦ ꯀꯌꯥꯃꯨꯛꯁꯨ ꯅꯨꯡꯉꯥꯏꯕ꯭ꯔꯣ ꯉꯥꯡꯕ ꯀꯥꯟꯗ ꯍꯧꯖꯤꯛꯁꯨ ꯌꯦꯡꯉꯣ ꯀꯔꯤꯁꯨ ꯀꯩꯅꯣꯃ ꯇꯧꯗꯦꯀꯣ ꯀꯔꯤꯁꯨ ꯇ꯭ꯔꯦꯛꯀꯤꯡꯒꯨꯝꯕ ꯂꯩꯇ꯭ꯔꯦ ꯉꯁꯥꯏ ꯏꯃꯥꯟꯅꯕꯤ ꯍꯣꯏ ꯀꯔꯤꯁꯨ ꯇꯥꯗꯕ ꯋꯥꯅꯤ ꯉꯁꯥꯏꯁꯨ ꯏꯃꯥꯟꯅꯕꯤꯗꯣ ꯅꯨꯡꯊꯤꯜꯗ ꯀꯣꯜ ꯇꯧꯕꯅꯦꯕ ꯑꯗꯨꯒ ꯑꯩꯗꯣ ꯏꯁ ꯌꯥꯗꯕꯩꯒꯤ ꯇꯥꯕ꯭ꯔꯣ ꯇꯥꯕ꯭ꯔꯣ ꯏ ꯑꯟꯖꯤꯖꯤ ꯑꯗꯨꯒꯤ ꯑꯩꯅ ꯑꯩꯗꯣ ꯀꯖꯤꯔꯥꯛ ꯑ ꯉꯥꯎꯕꯤ ꯃꯥꯜꯂꯒꯅ ꯈꯣꯟꯁꯨ ꯄꯂꯞ ꯇꯥꯗꯕꯤꯗ ꯇꯥꯕ꯭ꯔꯣꯕ ꯄ꯭ꯔꯣ ꯑꯩꯗꯤ ꯅꯪ ꯉꯥꯡꯕꯗꯣ ꯇꯥꯗꯦ ꯍꯥꯏꯔꯒ ꯂꯩꯌꯦ ꯍꯥꯏꯕ ꯑꯗꯨꯒꯤ ꯏꯁ ꯃꯥꯁꯨ ꯏꯃꯥꯟꯁꯨ ꯑꯩꯁꯨ ꯉꯥ ꯍꯥꯏꯕꯅꯦ ꯇꯥꯕ꯭ꯔꯣꯅ ꯅꯪꯅ ꯉꯥꯡꯕꯁꯨ ꯀꯔꯤꯁꯨ ꯇꯥꯗꯦ ꯍꯥꯏꯕ ꯅꯦꯠ ꯅꯨꯡꯉꯥꯏꯇ꯭ꯔꯗꯤ ꯑꯗꯨꯝ ꯇꯥꯗꯦꯕ ꯀꯔꯤꯁꯨ ꯅꯪꯅ ꯉꯥꯡꯕꯁꯨ ꯁꯥꯎꯟ ꯀꯔꯤꯁꯨꯁꯨ ꯊꯣꯛꯇꯦ ꯑꯗꯨꯃꯥꯏꯅ ꯑꯣꯏꯌꯦ
ꯅꯕꯥꯅꯤꯗꯤ ꯀꯩ ꯏꯟꯁꯥꯡ ꯊꯣꯡꯒꯦ ꯍꯥꯏꯕ꯭ꯔꯣ
ꯈꯪꯗ꯭ꯔꯤ ꯑꯩꯈꯣꯏꯁꯦ ꯗꯤꯀꯁ ꯇꯧꯗ꯭ꯔꯤ ꯑꯦꯟꯁꯥꯡꯒ ꯉꯁꯥꯏ ꯑꯁꯤ ꯏꯅꯥꯎꯅꯨꯄꯥ ꯑꯃ ꯂꯩꯕꯗꯣ ꯃꯥꯅ ꯆꯠꯂꯝꯃꯤ ꯃꯤ ꯂꯧꯔꯒ ꯉꯁꯥꯏꯃꯛ ꯁꯤꯡꯖꯨꯒꯨꯝꯕ ꯁꯨꯔꯒ ꯁꯤꯡꯖꯨ ꯍꯥꯏꯕꯗꯤ ꯑꯗꯨꯝ ꯈꯤꯇꯪ ꯃꯦꯠꯂꯒ ꯆꯥꯛꯀ ꯈꯔ ꯆꯥꯕꯅꯦ ꯑꯩꯗꯤ ꯐꯨ ꯉꯥꯡꯕ ꯀꯥꯟꯗ ꯆꯪꯉꯒ ꯈꯔꯕꯨꯗꯤ ꯆꯥꯏ ꯑꯩꯁꯨ ꯈꯪꯗ꯭ꯔꯦ ꯗꯤꯁꯀꯁ ꯇꯧꯗ꯭ꯔꯦ ꯑꯩꯈꯣꯏꯗꯣꯀꯣ ꯉꯁꯤꯗꯣ ꯑꯦꯛꯖꯥꯝ ꯊꯥꯕꯅꯦꯕ ꯌꯥꯝꯅ ꯃꯥꯟꯕ ꯁꯥꯕꯅꯦ ꯆꯠꯄ ꯀꯥꯟꯗ ꯂꯣꯏ ꯂꯧꯅꯕꯒꯣ ꯃꯃꯥ ꯄꯨꯔꯥꯒꯀꯣ ꯂꯣꯏ ꯀꯣꯄꯤ ꯇꯧꯕꯅꯦ
ꯀꯁ
ꯏꯅꯅꯣꯡꯉꯦ ꯐꯗ ꯑꯁ ꯀꯥꯎꯟꯁꯤꯜ ꯇꯥꯔꯝꯗ ꯑꯩꯒꯤꯒꯨꯝꯕ ꯅꯤꯡꯁꯤꯡꯉꯦ ꯑꯗꯨꯒ ꯀꯣ ꯑꯩꯅ ꯍꯥꯏꯕ ꯀꯩꯅꯣꯃꯗꯣꯀꯣ ꯑꯩꯒꯤ ꯈꯁꯇꯣ ꯑꯗꯨꯒꯤ ꯃꯤꯡꯁꯤꯁꯦꯅꯀꯣ ꯃꯤꯡ ꯈꯪꯗ꯭ꯔꯤꯕꯅꯦꯕ ꯑꯩꯕꯨꯣ
ꯅꯤꯡꯀꯛꯅꯕꯒꯤ ꯔꯦꯖꯤꯁꯇꯔ ꯂꯩ ꯑꯗꯨꯗ ꯊꯤꯁꯦ ꯍꯩꯕꯅꯦꯕ ꯍꯥꯏꯕꯗꯤ ꯑꯗꯨꯝ ꯐꯣꯇꯣꯁꯨ ꯍꯥꯞꯄꯦꯕꯀꯣ ꯄꯥꯁꯄꯣꯔꯠꯁꯨ ꯌꯥꯎꯋꯦ ꯑꯗꯨꯗꯤ ꯃꯁꯛ ꯃꯃꯤꯡ ꯈꯪꯈ꯭ꯔꯅꯤ ꯍꯥꯏꯔꯒ ꯊꯤꯁꯤ ꯍꯥꯏꯕꯅꯦꯕ ꯑꯗꯨꯒ ꯄꯨꯔꯛꯄꯒ ꯃꯥꯗꯣ ꯉꯁꯤ ꯂꯥꯛꯇꯕꯅꯦꯕ ꯑꯗꯨꯒꯤ ꯉꯁꯤꯗꯣ ꯑꯦꯛꯖꯥꯝ ꯊꯥꯕ ꯉꯁꯤ ꯈꯔ ꯊꯥꯏꯌꯦ ꯑꯗꯨꯒ ꯗꯦꯠ ꯐꯣꯔꯗ ꯈꯔ ꯊꯥꯅꯉꯥꯏ ꯑꯗꯨꯃꯥꯏꯅ ꯑꯣꯏꯕ ꯃꯥꯜꯂꯦ ꯑꯗꯨꯒꯤꯀꯣ ꯅꯨꯡ ꯑꯣꯖꯥꯁꯨ ꯂꯩꯕꯅꯦꯕ ꯑꯗꯨꯒꯤ ꯃꯋꯥ ꯂꯧꯗꯕ ꯁꯥꯔ ꯂꯥꯏ ꯐꯥꯛꯇꯧꯔꯒ ꯊꯤꯕ ꯁꯥꯔꯒ ꯐꯪꯗꯕ ꯋꯥꯅꯤꯗ ꯌꯥꯎꯔꯝꯗꯕ ꯋꯥꯅꯤ ꯗꯥꯎ ꯌꯥꯗꯕ ꯄꯤꯗ ꯄꯤ ꯃꯟꯗ ꯌꯥꯝ ꯌꯥꯝ ꯄꯤꯗ ꯇꯧꯗꯕ꯭ꯔꯥ ꯃꯃꯤꯡꯛ ꯑꯣꯏꯔꯁꯨ ꯈꯪꯒꯦ ꯇꯧꯕꯁꯦ ꯈꯪꯍꯟꯗꯦ
ꯑ ꯌꯥꯝ ꯀꯨꯃꯕ ꯃꯥꯂꯦꯗ ꯃꯃꯟꯀꯥ ꯑꯟꯃꯅꯤ ꯑꯣ ꯑꯃꯅꯤ
ꯍ ꯃꯣꯟ ꯀ ꯍꯜ ꯃꯃꯣ ꯃꯗꯨ ꯈꯨꯝ ꯊ ꯃꯉꯥꯏ ꯃꯃꯤꯡ ꯀꯟ ꯈꯪꯅꯗꯤ ꯃꯃꯤꯡ ꯁꯣꯟꯕꯗꯀꯣ ꯍꯛꯊ ꯁꯥꯕ ꯒ꯭ꯌꯥꯟ ꯃꯦꯟ ꯇꯥꯔꯣꯏꯗ ꯆꯕꯅꯦ ꯃꯥꯡ ꯈꯒꯦ
ꯍ
ꯑꯗꯨ ꯏꯟꯁꯇꯥꯒ꯭ꯔꯥꯝꯒꯁꯨ ꯆꯠꯂꯝꯅꯉꯥꯏꯅꯦꯕ ꯑꯗꯨ ꯀꯔꯤꯁꯨ ꯈꯪꯗꯦ ꯃꯃꯤꯡ
ꯑꯩ ꯑꯩ ꯑꯣꯏꯔꯗꯤ ꯅꯍꯥꯟ ꯃꯤ ꯍꯪꯈ꯭ꯔꯅꯤ
ꯎꯝ ꯑꯗꯨꯃꯥꯏꯅ ꯍꯥꯏꯕ ꯆꯥꯏꯕꯤꯈꯣꯏꯗꯣꯁ ꯑꯩꯗꯤꯀꯣ ꯑꯗꯨꯝ ꯑꯩꯗꯤ ꯈꯔ ꯏꯀꯥꯏꯗꯗꯤꯀ ꯑꯗꯨꯝ ꯉꯥꯡꯉꯦꯕ ꯃꯥꯏꯗꯣ ꯑꯗꯨꯝ ꯈꯪꯉꯦꯕ ꯑꯗꯨꯅ ꯃꯤꯕꯨ ꯅꯨꯄꯤꯉꯣꯟꯗ ꯑꯣꯏꯔꯁꯨ ꯈꯝ ꯅꯧꯔꯗꯤ ꯏꯆꯦꯒ ꯏꯕꯥꯅꯤ ꯂꯩꯔꯁꯨ ꯅꯧꯔꯗꯤ ꯀꯣꯠꯗꯤ ꯁꯛ ꯉꯥꯡꯈ꯭ꯔꯦ ꯑꯗꯨꯝ ꯑꯗꯨꯝ ꯈꯪꯉꯦꯕ ꯀꯔꯤ ꯀꯔꯤ ꯇꯧꯕꯁꯦ ꯑꯗꯨꯝꯒꯤ ꯏꯀꯥꯏꯕꯅꯦ ꯍꯦꯟꯅ ꯑꯩꯗꯤ ꯏꯃꯥꯎꯈꯔꯗꯤ ꯑꯩ ꯐꯖꯩꯗꯤ ꯔ ꯁꯥꯕ ꯏ ꯆꯦꯡꯒ ꯑꯗꯨꯒꯨꯝꯕ ꯌꯥꯝ ꯇꯧꯋꯦꯕ ꯑꯗꯒꯤ ꯑꯗꯨꯅ ꯕꯨ ꯃꯤꯡ ꯈꯪꯒꯗꯤ ꯉꯥꯏꯌꯦ ꯁꯨꯡꯂꯥꯛ ꯂꯥꯛꯞꯇꯦ ꯃꯥꯅ ꯁꯨꯞꯂꯗꯤꯗꯧꯕ꯭ꯔꯥ
ꯃꯊꯪ ꯂꯥꯛꯄꯗꯨꯗꯤ ꯐꯥꯈꯔꯣ
ꯏ ꯃꯕꯤ ꯍꯥꯏꯔꯜꯄꯥ
ꯎꯝ
ꯎꯝ ꯑꯁꯤ ꯑꯩꯈꯣꯏ ꯀꯩꯅꯣꯝꯃ ꯄꯤꯒꯅꯤ ꯍꯥꯏꯕ ꯃꯤꯠꯇꯣ ꯂꯦꯇꯔ ꯄꯥꯏꯅꯕ ꯅꯨꯃꯤꯠꯇꯣ ꯑꯗꯨ ꯅꯨꯃꯤꯠ ꯀꯩꯅꯣ ꯃꯥꯗꯤ ꯑꯃ ꯅꯨꯃꯤꯠ ꯑꯃꯗꯤꯀꯣ ꯃꯥꯗꯣ ꯃꯊꯪ ꯂꯩꯕꯅꯦ ꯃꯊ ꯏꯆꯦꯉꯣꯟꯗ ꯃꯃꯤꯡꯈꯛ ꯍꯪꯕ ꯀꯥꯎ ꯍꯥꯏꯔꯒ ꯃꯥꯁꯨ ꯀꯣ ꯃꯃꯥꯟꯅꯕꯤ ꯂꯥꯛꯇꯦ ꯍꯥꯏꯔ ꯃꯃꯥꯟꯅꯕꯤꯒ ꯍꯪꯕꯤꯒꯦ ꯍꯥꯏꯕꯅꯦ ꯃꯃꯤꯡꯁꯦ ꯁꯦ ꯑꯗꯨꯒꯤ ꯉꯥꯏꯕ ꯀꯥꯟꯗꯀꯣ ꯍꯟꯕ ꯀꯥꯟꯗꯗꯤ ꯃꯥꯅ ꯍꯥꯟꯈ꯭ꯔꯕ ꯆꯠꯈ꯭ꯔꯕ ꯑꯗꯨꯗꯒꯤꯗꯤ ꯈꯪꯗ꯭ꯔꯦ
ꯃꯥꯁꯨ ꯐꯠ ꯍꯪꯂꯨꯒꯦ ꯍꯥꯏꯗꯦ
ꯑꯗꯨꯅꯦ ꯃꯁꯨ ꯈꯔ ꯅꯔꯚꯁ ꯇꯥꯔꯒ ꯂꯩꯕꯅꯦꯕ ꯕ ꯑꯁ ꯑꯦ ꯑꯗꯨꯃꯥꯏꯅ ꯍꯥꯏꯔꯤꯕ ꯆꯗ ꯑꯩꯉꯣꯟꯗ ꯃꯈꯥ ꯇꯟꯒꯅꯨ ꯅꯍꯪ ꯑꯩꯉꯣꯟꯗ ꯃꯈꯥ ꯇꯟꯒꯅꯨ
ꯅꯆꯤꯁꯨ ꯄꯥꯝꯕ ꯑꯣꯏꯔꯝꯃꯤꯅꯦ
ꯑꯗꯨꯃꯥꯏꯅ ꯑꯩ ꯍꯣꯟꯗꯗꯔꯕ ꯆꯒꯅꯨꯦ ꯐꯈꯠ ꯇꯍꯟꯒꯅꯨ
ꯑꯗꯨꯒ ꯃꯥꯒꯤꯁꯨ ꯊꯤꯔꯤꯕꯅꯦ ꯐꯪꯗꯕꯒꯤꯅꯦ
ꯑꯦ ꯃꯥꯒꯤ ꯃꯥꯒꯤꯗꯤ ꯑꯩꯅ ꯊꯤꯚꯒꯤꯅꯦ ꯍꯥꯏꯌꯣ
ꯑꯦ ꯇꯥꯏꯞꯁꯦꯃꯥꯏꯅꯕ ꯁꯤꯤꯕꯗ ꯃꯤ ꯑꯩꯒꯤꯗꯤ ꯇꯥꯏꯞꯁꯦ ꯐꯪꯈ꯭ꯔꯕꯅꯦ
ꯑꯦ ꯅꯆꯦꯒꯤꯗꯣ ꯑꯩꯅ ꯅꯍꯥꯟ ꯀꯣꯔꯤꯌꯟ ꯅꯨꯄꯥꯗꯨ ꯑꯗꯨ ꯑꯗꯨ ꯁꯦꯝꯃꯤꯅꯤ ꯍꯥꯏꯌꯨ
ꯎ ꯍꯣꯏꯣꯅꯦ ꯑꯃ ꯀꯔꯤꯔꯣ ꯊꯦꯝꯕꯤꯌꯣ ꯏꯕꯥꯅꯤ ꯑꯩ ꯏꯅꯥꯛꯇ ꯂꯩꯇꯦ ꯃꯥꯗꯣ ꯑꯁꯤ ꯃꯅꯨꯡꯗ ꯂꯩꯌꯦ
ꯑꯥꯎ
ꯀꯔꯤ ꯇꯧꯕ꯭ꯔꯥ ꯈꯪꯗꯦ ꯊꯣꯛꯂꯛꯑꯣ ꯍꯥꯏꯔꯒ ꯊꯣꯛꯂꯛꯇꯦꯅꯦ
ꯍ
ꯊꯧꯣꯔꯛꯑꯛꯇꯦ ꯊꯣꯔꯛꯑꯣ ꯍꯥꯏꯅ ꯍꯥꯏꯕꯅꯦꯕ ꯑꯗꯨ ꯊꯣꯔꯛꯑꯗꯤ ꯏꯁꯤꯡ ꯌꯥꯕꯗꯣ ꯁꯦꯝꯕ ꯂꯥꯛꯀꯦꯔꯥ ꯈꯪꯗꯦ ꯑꯗꯨꯕꯨꯗꯤ
ꯑꯣ ꯎꯝ ꯈꯪꯗꯦꯗ ꯑꯩꯁꯨ ꯏꯝꯐꯥꯜꯗ ꯆꯠꯅꯤꯡꯕꯅꯦ ꯑꯗꯨ
ꯎꯝ ꯈꯨꯂꯥꯎꯑꯣ
ꯄ ꯂꯩꯇꯦ ꯄꯁꯆꯥ ꯂꯩꯇꯕꯅꯤꯅ
ꯄꯩꯁ ꯈꯣꯝꯃꯣ ꯑꯗꯨꯒ ꯀꯣꯏꯕ ꯆꯠꯇꯦ ꯅ ꯑꯉꯥꯡ ꯇꯨꯏꯁꯜ ꯇꯧꯗꯕ꯭ꯔꯣ
ꯂꯧꯗꯦꯗ
ꯑꯦ ꯏꯁ ꯀꯔꯤꯅꯣꯅꯦ ꯑꯁ ꯀꯔꯤꯔꯣ ꯄꯥꯕꯨꯡ ꯂꯩꯔꯤꯁꯤꯒꯤ ꯄꯥꯕꯨꯡꯒꯤꯗꯒꯤ ꯄꯩꯁꯥ ꯂꯧꯈ꯭ꯔꯣ ꯕꯁ ꯇ ꯇꯧꯔꯒ ꯂꯥꯛꯈ꯭ꯔꯣ ꯑꯩꯈꯣꯏꯅ ꯄꯥꯔꯀꯤꯡꯗ ꯂꯧꯕ ꯆꯠꯈꯅꯤ ꯑꯗꯨꯒ ꯀꯣꯏ ꯆꯠꯈ꯭ꯔꯅꯤ ꯏꯁ ꯋꯥꯈꯜꯁꯦ
ꯆꯅꯤ ꯃꯔꯨ ꯑꯣꯏꯕꯗꯤ
ꯍꯣꯏ ꯑꯗꯨꯗꯤ ꯑꯁ ꯀꯔꯤꯔꯣ ꯄꯥꯕꯨꯡꯒꯤ ꯕꯁꯇ ꯑꯗꯨꯝ ꯌꯥꯎꯔꯒ ꯂꯥꯛꯑꯣ ꯑꯗꯨꯒ ꯑꯗꯨꯝ ꯌꯥ ꯈ꯭ꯔꯦ
ꯂꯥꯛꯀꯦ ꯂꯥꯛꯀꯦ
ꯑꯥ ꯃꯥꯒꯤ ꯃꯅꯥꯛꯇ ꯑꯗꯨꯝ ꯐꯣꯝꯃꯔꯒ ꯂꯩꯔꯗꯤ ꯀꯩ ꯅꯪꯒꯤꯗꯤ ꯄꯩꯁꯥ ꯂꯧ ꯑꯩꯈꯣꯏꯅ ꯂꯧꯕ ꯂꯥꯛꯀꯅꯤ ꯑꯗꯨꯒ ꯀꯣꯏꯕ ꯆꯠꯀꯅꯤ ꯍ
ꯑꯥ ꯀꯣꯏꯕ ꯑꯃ ꯆꯠꯅꯤꯡꯕꯅꯦꯕ ꯑꯗꯨꯒ ꯄꯩꯁꯥꯅꯤ ꯄꯩꯁꯥ ꯑꯁꯤ ꯑꯁꯤꯗꯀꯣ ꯑꯩꯈꯣꯏꯗꯣ ꯑꯁꯤꯗꯒꯤ ꯑꯥ ꯕꯖꯥꯔ ꯐꯥꯎꯕ ꯂꯨꯄꯥ ꯀꯨꯟ ꯂꯧꯋꯦꯕꯀꯣ ꯑꯗꯨꯕꯨꯗꯤ ꯌꯥꯈ꯭ꯔꯦꯕꯀꯣ ꯑꯗꯨꯝ ꯌꯥꯏꯑꯕ ꯂꯨꯄꯥ ꯀꯨꯟ ꯍꯥꯏꯕ ꯁꯤꯗꯤ ꯂꯥꯞꯄꯅꯤꯅꯀꯣ ꯑꯗꯨ ꯑꯁꯤꯗꯒꯤ ꯑꯁꯤ ꯑꯥ ꯀꯩꯅꯣꯗꯒꯤ ꯒꯥꯔꯤ ꯇꯣꯡꯕꯁꯦ ꯑꯩꯈꯣꯏꯒꯤ ꯀꯣꯆꯤꯡ ꯇꯧꯐꯝꯗꯣ ꯑꯗꯨ ꯐꯥꯎꯕꯗꯤ ꯑꯗꯨꯝ ꯂꯝꯕꯤꯁꯦ ꯍꯥꯞꯐ ꯉꯛꯇꯅꯦꯕ ꯀꯣ ꯑꯔꯣꯝꯗ ꯆꯠꯂꯗꯤ ꯂꯨꯄꯥ ꯀꯨꯟ ꯂꯧꯔꯁꯨ ꯌꯥꯏꯕ ꯕꯖꯥꯔ ꯌꯧꯔꯗꯤ ꯑꯗꯣ ꯍꯥꯐ ꯈꯛꯇ ꯑꯣꯏꯕ ꯕ ꯑꯗꯨꯝ ꯂꯨꯄꯥ ꯇꯔꯥ ꯂꯧꯕ ꯌꯥꯕꯅꯦꯕ ꯂꯨꯄꯥ ꯀꯨꯟ ꯂꯧꯋꯦ ꯈꯪꯕ꯭ꯔꯥ ꯄꯩꯁꯥ ꯃꯥꯡꯕꯅꯦ ꯂꯝꯕꯤ ꯇꯪꯈꯥꯏ ꯐꯥꯎ ꯇꯣꯡꯉꯒ ꯑꯗꯨꯝ ꯂꯨꯄꯥ ꯀꯨꯟ ꯂꯧꯋꯦ ꯑꯩꯅ ꯍꯥꯏꯕꯅꯦ ꯑꯁ ꯃꯣꯏꯁꯨ ꯍꯦꯟꯃꯜꯂꯦꯍꯦꯛ ꯀꯔꯤꯒ ꯑꯗꯨ ꯂꯨꯄꯥ ꯇꯔꯥꯈꯛ ꯂꯧꯕ ꯌꯥꯕꯅꯦ ꯑꯁꯤ ꯆꯠꯄꯒꯤꯗꯤ ꯑꯗꯨꯝ ꯍꯥꯏꯕꯅꯦ ꯑꯩꯅ ꯏꯆꯦꯉꯣꯟꯗ ꯑꯗꯨꯝ ꯂꯨꯄꯥ ꯀꯨꯟ ꯀꯨꯟ ꯂꯧꯋꯦ ꯃꯣꯏꯗꯣ ꯈꯪꯕ ꯌꯥꯏ ꯅꯤꯗ ꯑꯩꯈꯣꯏꯁꯦ ꯏꯁꯇꯨꯗꯦꯟꯅꯦ ꯍꯥꯏꯕꯁꯦ ꯈꯪꯗꯦ ꯁꯝ ꯀꯂꯔꯒ ꯈꯔ ꯁꯪꯕꯒꯤ ꯑꯍꯥꯟꯅꯦꯅ ꯎꯈ꯭ꯔꯕ꯭ꯔꯥ ꯀꯔꯤꯔꯥ
ꯑꯣꯏꯔꯝꯒꯅꯤ ꯁꯝ ꯀꯂꯔꯒ ꯁꯪꯕꯅꯤꯅ
ꯍꯣꯏ ꯏꯁ ꯃꯣꯏꯒꯤꯗꯤ ꯏꯁꯇꯨꯗꯦꯟꯒ ꯏꯁꯇꯨꯗꯦꯟ ꯑꯥ ꯇꯤ ꯖꯤ ꯈꯣꯏꯒꯤ ꯀꯔꯤꯈꯣꯏꯗꯤ ꯑꯗꯨꯝ ꯀꯩꯅꯣ ꯈꯣꯏꯁꯨ ꯑꯗꯨꯝ ꯁꯪꯉꯦꯕ ꯁꯝꯗꯣ ꯑꯗꯨꯝ ꯌꯥꯕ ꯃꯥꯜꯂꯦ ꯃꯣꯏꯒꯤꯗꯣ ꯒꯣꯔꯃꯦꯟꯒꯤ ꯑꯣꯏꯕꯅꯤꯅ ꯈꯪꯗꯦ ꯑꯅꯝ ꯑꯗꯨꯝ ꯌꯥꯝ ꯌꯥꯠꯇ꯭ꯔꯁꯨꯀꯣ ꯁꯪꯕ ꯑꯗꯨꯝ ꯎꯌꯦ ꯍꯣꯏ ꯑꯩꯅꯕꯨꯗꯤ
ꯃꯤꯊꯤꯕ ꯑꯣꯏꯔꯕꯅꯤꯅ
ꯍꯣꯏ ꯑꯩꯒꯤꯅꯕꯨꯗꯤ ꯈꯔ ꯌꯥꯛꯑꯦ ꯑꯗꯨꯁꯨ ꯃꯣꯏꯗꯤ ꯑꯗꯨꯝ ꯁꯪꯕꯗꯤ ꯁꯪꯕꯅꯦꯕ ꯃꯣꯏꯁꯨꯗꯣ
ꯎꯝ
ꯑꯗꯨꯅꯦ ꯃꯣꯏ ꯏꯁꯇꯨꯗꯦꯟ ꯐꯥꯎꯁꯨ ꯁꯪꯉꯦ ꯑꯗꯣ ꯑꯩꯈꯣꯏꯅꯗꯤ ꯀꯔꯤꯒꯤ ꯁꯪꯂꯣꯏ ꯑꯗꯨꯒ ꯅꯍꯥꯟ ꯀꯩꯅꯣꯃꯅ ꯍꯥꯏꯕ ꯅꯨꯄꯥ ꯑꯃꯅꯥ ꯑꯁ ꯅꯪ ꯍꯤꯌꯔ ꯀꯂꯔ ꯇꯧꯒꯤ ꯃꯤ ꯑꯍꯟ ꯃꯥꯜꯂꯤ ꯍꯥꯏꯕ ꯑꯩꯗꯨ ꯇꯨꯝ ꯂꯩꯕ ꯑꯍꯜ ꯃꯥꯜꯂꯦ ꯍꯥꯏꯕ ꯑꯗꯨꯝ ꯌꯦꯡꯉꯒ ꯂꯩꯕꯅꯤ
ꯅꯪ ꯑꯍꯥꯟ ꯑꯣꯏꯈ꯭ꯔꯦ ꯅꯪ ꯑꯍꯥꯟ ꯃꯥꯟꯕꯒꯤ ꯀꯨꯟ ꯀꯨꯟ ꯂꯧꯕꯣꯏꯔꯣ
ꯑꯗꯨ ꯑꯣꯏꯔꯁꯨ ꯂꯝꯕꯤꯗꯣ ꯇꯪꯈꯥꯏ ꯉꯥꯛꯇꯅꯦ ꯅꯨꯡꯁꯤꯃꯟꯗꯦ ꯃꯣꯏꯁꯨ
ꯀꯩꯝ ꯇꯧ ꯎꯔꯝꯒꯅꯤ ꯑꯌꯨꯛ ꯈꯨꯗꯤꯡꯒꯤꯗꯤ ꯎꯔꯒꯥ ꯑꯩꯈꯣꯏꯁꯦ ꯌꯦꯡꯉꯨꯅꯦ ꯀꯩ ꯇꯧꯗꯕꯁꯦ ꯅꯍꯥꯟ ꯎꯈ꯭ꯔꯦꯕ ꯃꯟꯗꯤ ꯎꯈ꯭ꯔꯦꯕ ꯑꯗꯨꯒ ꯎꯗ꯭ꯔꯦꯕ ꯑꯗꯨ ꯃꯥꯗꯣ
ꯎꯝ
ꯃꯥ ꯎꯗ꯭ꯔꯦ ꯑꯗꯨꯒ ꯌꯦꯡꯉꯣ ꯇꯨꯏꯁꯗꯦ ꯋꯥꯏꯅꯁꯗꯦ ꯍꯌꯦꯡꯁꯨ ꯁꯨꯇꯤꯅꯦꯕ ꯃꯟꯗꯦꯗꯒꯤ ꯍꯧꯈ꯭ꯔꯅꯤꯕ ꯑꯗꯨꯗꯤ ꯅꯨꯡꯉꯥꯏ ꯗꯨꯛ ꯁꯥꯡꯕꯗꯣ ꯁꯨꯇꯤ ꯇꯤꯅꯦ ꯎꯔꯔꫭꯏ ꯑꯩ ꯅꯪꯉꯥꯏꯇꯦ ꯑꯩ ꯍꯤꯡ ꯅꯨꯡꯉꯥꯏꯕꯒꯀꯣ ꯋꯥ ꯑꯩꯈꯣꯏꯁꯦ ꯁꯨꯇꯤꯔ ꯀꯔꯤꯔ ꯂꯥꯛ ꯍꯣꯏ ꯂꯥꯛꯂꯣꯏꯗꯕ ꯑꯗꯨꯝ ꯂꯩꯌꯦꯕ ꯁꯥꯎꯅꯤꯡꯉꯦ ꯄꯦꯟꯗꯦ ꯄꯦꯟꯗꯦ ꯄꯦꯟꯗꯦ ꯌꯥꯝ ꯄꯦꯟꯗꯦ ꯑꯩ ꯃꯤꯡꯁꯨ ꯈꯪꯍꯧꯗꯕꯒꯨꯝ ꯁꯛꯁꯨ ꯐꯖꯅ ꯎꯗꯕꯒꯨꯝ ꯍꯥꯏꯕꯅꯦꯕ
ꯑꯍ ꯑꯍ
ꯎꯝ ꯏꯟꯁꯇꯥꯒ꯭ꯔꯥꯝꯒ ꯈꯪꯉꯗꯤꯀꯣ ꯏꯁ ꯏꯁꯇꯣꯛ ꯇꯧꯕꯗ ꯂꯣꯏꯒꯅꯤ
ꯃꯟꯗꯦ ꯍꯦꯛ ꯂꯥꯛꯄꯒ ꯅꯪ ꯀꯔꯤ ꯃꯤꯡ ꯀꯧꯕ꯭ꯔꯥ ꯍꯪꯉꯨ